ꯍꯜꯂꯣ ꯇꯥꯏꯌꯦ ꯍꯧꯖꯤꯛꯇꯤ ꯇꯥꯔꯦ ꯎꯝ
ꯀꯩꯗꯧꯔꯤꯅꯣ
ꯑꯁ ꯍꯧꯖꯤꯛ ꯈꯛꯇ ꯋꯥꯆꯞ ꯇꯧꯔꯒ ꯋꯤꯟꯗꯣ ꯑꯃ ꯃꯃꯥꯡꯗ ꯐꯝꯃꯒ ꯂꯩꯌꯦꯦ ꯃꯅꯥꯛꯇ
ꯆꯥꯛ ꯆꯥꯔꯕꯅꯦ ꯑꯩꯗꯤ ꯃꯄꯥꯟꯅ ꯑꯗꯨꯝ ꯐꯝꯃꯣ ꯂꯩꯏꯗ
ꯅꯣꯏ ꯉꯆꯦ ꯈꯣꯏꯗꯔꯥ
ꯅꯠꯇꯦ ꯑꯩꯒꯤ ꯌꯨꯝꯗꯅꯦ
ꯅꯨꯡꯉꯥꯏꯕ꯭ꯔꯥ
ꯅꯨꯡꯉꯥꯏ ꯍꯣꯏ
ꯐꯩꯅꯦ ꯑꯩꯗꯤ ꯅꯦꯠꯋꯥꯛ ꯅꯨꯡꯉꯥꯏꯇꯕꯁꯦ ꯀꯥꯞꯄꯨ ꯀꯥꯅꯤꯡꯉꯦꯍꯦ
ꯑꯗꯨꯕꯨ ꯃꯅꯨꯡꯗꯗ ꯆꯪꯉꯗꯤꯀꯣ ꯅꯦꯠꯋꯥꯛꯇꯣ ꯈꯔ ꯅꯨꯡꯉꯥꯏꯇꯦ
ꯑꯗꯣ ꯃꯄꯥꯟꯗ ꯂꯥꯛꯏꯕꯨꯗꯤ ꯀꯩꯅꯣ ꯏꯪꯔꯝꯒꯅꯤ ꯅꯨꯡꯉꯥꯏꯔꯝꯒꯅꯤꯅ ꯑꯗꯨ ꯑꯣꯏꯥꯏꯔꯁꯨ
ꯎꯝ ꯅꯨꯡꯉꯥꯏ ꯍꯣꯏ
ꯀꯩ ꯌꯦꯟꯁꯥꯡ ꯆꯥꯔꯦ ꯉꯁꯤꯅꯦ
ꯉꯁꯤꯁꯦ ꯀꯩꯅꯣ ꯑꯁ ꯑꯂꯨꯒ ꯊꯔꯣꯏ ꯏꯔꯣꯟꯕ ꯑꯃ ꯇꯧꯋꯦ ꯑꯗꯨꯒ ꯁꯟꯒꯤꯀꯣ ꯑꯃ ꯑꯈꯥꯕ ꯂꯩꯌꯦ ꯑꯗꯨꯗꯣ ꯀꯩꯅꯣ ꯀꯥꯡꯁꯣꯏ ꯊꯣꯡꯕꯤꯌꯦ
ꯑꯁ ꯐꯖꯔꯦ ꯅꯪꯒꯤꯁꯦ ꯍꯥꯎꯔꯝꯒꯅꯦ
ꯍꯧꯖꯨ ꯍꯥꯎꯋꯦ
ꯑꯁ ꯑꯩꯈꯣꯏꯗꯤ ꯆꯥꯛ ꯆꯥꯗ꯭ꯔꯦ ꯉꯁꯤ
ꯀꯩꯒꯤ
ꯅꯪꯅꯦ ꯑꯩꯉꯣꯟꯅꯦ ꯉꯁꯥꯏꯗ ꯎꯝ ꯆꯔꯥ ꯋꯥꯟꯗ꯭ꯔꯦꯕ ꯑꯗꯣ ꯑꯩꯈꯣꯏ ꯕꯖꯥꯔ ꯆꯠ ꯆꯠꯂꯒ ꯂꯥꯛꯄ ꯀꯥꯟꯗ ꯊꯦꯡꯈ꯭ꯔꯦ ꯋꯥ ꯍꯥꯏꯕꯗꯤ ꯂꯥꯛꯑꯒ ꯏꯅꯦ ꯈꯣꯏꯗ ꯍꯣꯏ ꯏꯅꯦ ꯈꯣꯏ ꯁꯤꯗ ꯂꯩꯕ ꯅꯠꯇꯔꯃ ꯃꯅꯥꯛꯇꯁꯨ ꯆꯠꯂꯒ ꯑꯗꯨꯝ ꯐꯝꯃꯒ ꯃꯣꯏꯗ ꯋꯥꯔꯤ ꯁꯥꯔꯒ ꯂꯩꯕ ꯑꯗꯨꯒ ꯊꯦꯡꯅ ꯍꯜꯂꯛꯄꯒꯤ ꯄꯨꯡ ꯃꯉꯥ ꯃꯉꯥ ꯇꯥꯔꯛꯩ ꯍꯣꯏ ꯂꯥꯛꯑꯒ ꯆꯖꯔꯥ ꯋꯥꯠꯂꯦ ꯁꯤꯡꯖꯨ ꯂꯩꯔꯒ ꯑꯗꯨ ꯌꯥꯝ ꯆꯥꯕꯤꯕꯒꯦ ꯑꯃꯨꯛ ꯊꯣꯡꯅꯤꯉꯥꯏꯗꯣ ꯇꯟꯈ꯭ꯔꯕ ꯑꯗꯨꯗꯨꯒꯤ ꯑꯩꯈꯣꯏ ꯍꯨꯝꯁꯦ ꯊꯣꯡꯉꯔꯣꯏꯁꯤꯔꯥ ꯍꯥꯏꯔꯒꯣ ꯍꯣꯏ ꯍꯣꯏ ꯃꯣꯏ ꯍꯥꯏꯔꯒ ꯑꯆꯥꯄꯣꯠ ꯈꯥꯗ ꯂꯧꯔꯒ ꯂꯩꯔꯦ ꯍꯧꯖꯤꯛ ꯆꯥꯛ ꯁꯦꯐ ꯑꯣꯏꯔꯦ ꯆꯅꯤꯗꯦ ꯍꯦ ꯎꯝ
ꯑ ꯑꯗꯨ ꯂꯥꯝꯗꯤ ꯂꯥꯝꯗꯕ꯭ꯔꯣ ꯉꯁꯤ ꯏꯆꯦꯒꯤ ꯑꯩꯈꯣꯏꯗ ꯑꯗꯨꯝ ꯂꯩꯌꯦꯗ
ꯑꯩꯒꯤꯗꯤ ꯉꯁꯥꯏꯗꯣ ꯀꯣꯜ ꯇꯧꯔꯛ꯭ꯔ ꯇꯧꯔꯛꯀꯗ꯭ꯔꯥ ꯍꯥꯏꯅ ꯈꯥꯏꯅ ꯈꯥꯏꯃꯤꯅꯦꯕ ꯑꯗꯨꯕꯨ ꯍꯥꯏꯗꯤꯣ ꯂꯝꯕꯤ ꯑꯃꯨꯛ ꯊꯕꯛ ꯑꯃꯨꯛ ꯆꯥꯂꯒ ꯂꯥꯛꯏꯕꯒꯤꯀꯣ ꯑꯃꯨꯛ ꯀꯣ ꯇꯧꯔꯗꯤ ꯐꯔꯛ ꯇꯥꯗꯣꯏꯕ ꯑꯗꯨꯒꯤ ꯑꯗ꯭ꯔꯦꯅ ꯍꯥꯏꯌꯦ ꯉꯁꯤ ꯋꯥ ꯏꯟꯇꯔꯚꯨ ꯄꯤꯈꯤꯗꯣ ꯃꯣꯏ ꯔꯤꯖꯜꯗꯤ ꯍꯥꯏꯔꯛꯇ꯭ꯔꯦ ꯈꯪꯗꯦꯗ ꯑꯁ ꯦꯇꯥꯁ ꯑꯃꯗꯤ ꯍꯥꯏꯔꯛꯀꯗꯕ ꯃꯥꯜꯂꯦ ꯃꯣꯏꯁꯦ ꯑꯃꯨꯛꯀ ꯁꯣꯔꯠ ꯂꯤꯁ ꯑꯣꯏꯔꯒ ꯀꯣ ꯍꯥꯏꯔꯛꯀꯦꯗꯤ ꯍꯥꯏꯕꯅꯦꯕ ꯗꯦꯠ ꯊꯥꯔꯇꯤ ꯗꯦꯠ ꯊꯥꯔꯇꯤ ꯐꯥꯎꯗꯤ ꯉꯥꯏꯕꯤꯌꯣ ꯍꯥꯏꯕ ꯈꯪꯗ꯭ꯔꯦ ꯉꯁꯤꯁꯨ ꯑꯃꯨꯛ ꯏꯟꯇꯔꯚꯤꯌꯨ ꯑꯃ ꯆꯠꯄ ꯑꯁꯤ ꯑꯥ ꯔꯤꯝꯁ ꯔꯣꯠ ꯃꯅꯥꯛꯇꯅꯤꯀꯣ ꯑꯗꯨꯗꯤ ꯆꯠꯄꯥ ꯑꯁ ꯃꯐꯝꯗꯣ ꯈꯔ ꯑꯩꯒ ꯀꯩ ꯍꯥꯏꯗ꯭ꯔꯥ
ꯑꯥ ꯑꯥ
ꯑꯟ ꯏꯟꯇꯔꯚꯤꯌꯨꯗꯤ ꯄꯤꯗꯤ ꯄꯤꯈꯤꯕꯅꯦ‌꯫
ꯍꯥꯏ ꯍꯥꯏ ꯍꯥꯏꯔꯛꯀꯅꯤꯅ ꯃꯣꯏꯅ ꯀꯩꯅꯣ ꯇꯧꯔꯗꯤ
ꯈꯪꯗꯦꯗ ꯈꯪꯗ꯭ꯔꯦ ꯋꯥꯕꯨ ꯉꯥꯎꯏ ꯋꯥꯏꯌꯦ꯫ ꯁꯥꯕꯒ ꯑꯩꯒꯤ ꯅꯦꯠꯋꯥꯛꯁꯦꯀꯣ ꯁꯤꯗꯣ ꯑꯁ ꯐꯥꯏꯚ ꯖꯤꯁꯦ ꯐꯪꯗꯕ ꯑꯗꯨꯒꯤ ꯀꯩꯅꯣ ꯅꯦꯠꯋꯥꯛꯁꯦ ꯕꯦꯔꯥ ꯌꯥꯝ ꯂꯥꯛꯅ ꯂꯩꯕ꯫ ꯅꯣꯏꯗꯤ ꯀꯩ ꯍꯌꯦꯡ ꯀꯥꯏꯗ ꯆꯠꯄꯤꯔꯣ ꯀꯃꯥꯏꯅ ꯇꯧꯏꯅꯣ?
ꯑꯗꯨꯝ ꯂꯩꯒꯅꯤ ꯑꯩꯒꯤ ꯏꯃꯥ ꯏꯄꯥ ꯃꯣꯏꯁꯦ ꯂꯧꯗ ꯆꯠꯀꯅꯤ ꯍꯥꯏꯌꯦ ꯍꯌꯦꯡꯗꯣ ꯂꯧꯗ ꯆꯠꯂꯒ ꯀꯩꯅꯣ ꯀꯣꯝꯂꯥꯒꯤ ꯐꯥꯔꯝꯗꯣ ꯀꯔꯤꯅꯣ ꯊꯕꯛ ꯂꯩꯕꯒꯤ ꯑꯗꯨꯗ ꯇꯧꯔꯒ ꯎꯝ ꯊꯪꯖꯥ ꯅꯨꯃꯤꯠ ꯑꯃꯨꯛ ꯂꯥꯛꯀꯦ ꯍꯥꯏ꯫
ꯑꯁ ꯀꯨꯏꯌꯦ ꯑꯗꯨꯗꯤ!
ꯎꯝ ꯊꯕꯛ ꯌꯥꯝꯈ꯭ꯔꯦ ꯍꯥꯏ꯫
ꯅꯣꯏ ꯗꯗꯥꯗꯤ ꯀꯩꯗꯧꯉꯩ ꯏꯝꯐꯥꯜ ꯂꯥꯛꯀꯦ ꯍꯥꯏꯕ꯭ꯔꯣ ꯅꯣꯏ ꯗꯗꯥ
ꯃꯣꯏꯗꯣ ꯉꯁꯤꯗꯣ ꯃꯣꯏꯒꯤ ꯃꯤꯡꯗꯣ ꯀꯩꯅꯣ ꯇꯧꯋꯦꯕ ꯀꯩꯅꯣ ꯆꯔꯆꯇ ꯆꯦꯛꯁꯥꯡ ꯂꯩꯕꯗꯣ ꯑꯗꯨ ꯂꯧꯈꯠꯂꯦ ꯃꯤꯡꯗ ꯂꯧꯈꯠꯂꯒ ꯍ ꯀꯩꯅꯣ ꯂꯥꯛ ꯑꯃꯨꯛ ꯃꯊꯪ ꯂꯥꯛꯄ ꯀꯩꯅꯣ ꯅꯣꯡꯃꯥꯏꯖꯤꯡꯗꯀꯣ
ꯎꯝ
ꯃꯣꯏꯗꯣ ꯄ꯭ꯔꯊꯅꯥ ꯇꯧꯒꯅꯤ ꯍꯥꯏ ꯑꯗꯨꯒꯤ ꯑꯗꯨꯗ ꯂꯣꯏꯔꯒ ꯆꯠꯂꯅꯤ ꯍꯥꯏ꯫
ꯑꯗꯣ ꯃꯣꯏ ꯂꯥꯛꯄ ꯀꯥꯟꯗ ꯅꯪꯁꯨ ꯂꯥꯛꯀꯦꯔꯣ ꯀꯃꯥꯏ ꯇꯧꯒꯦꯔꯣ?
ꯈꯪꯗꯦ ꯀꯃꯥꯏ ꯇꯧꯁꯤꯔꯣ꯫ ꯃꯥꯒꯤ ꯅꯨꯄꯤꯁꯨ ꯂꯥꯛꯀꯦꯔꯥ ꯂꯥꯛꯑꯣꯏꯔꯥ ꯈꯪꯗꯦ꯫
ꯑꯣ ꯂꯥꯛꯇꯕ꯭ꯔꯥ
ꯂꯥꯛꯇ꯭ꯔꯤꯌꯦ ꯍꯌꯦꯡꯁꯦ ꯃꯥꯒꯤ ꯆꯦꯛꯑꯞ ꯂꯩꯌꯦ ꯍꯥꯏꯕꯒꯤ ꯂꯥꯛꯇꯦ ꯑꯗꯣ ꯂꯥꯛꯀꯗꯧ ꯃꯥꯟꯕꯀꯣ ꯍꯌꯦꯡꯒꯤ ꯍꯞꯇꯥꯗꯣ꯫
ꯎꯝ ꯍꯥꯏꯕꯗꯤ ꯃꯣꯏꯒꯤ ꯃꯤꯡ ꯂꯧꯊ ꯂꯧꯈꯠꯄꯅꯤꯅ ꯂꯥꯛꯄꯗꯤ ꯗꯔꯀꯥꯔ ꯑꯣꯏꯅ
ꯂꯥꯛꯀꯗꯧ ꯃꯥꯜꯂꯦ꯫
ꯆꯥꯔꯆꯁꯤ ꯆꯠꯄ꯭ꯔꯣ ꯉꯁꯤ?
ꯑꯁ ꯆꯠꯇꯦꯗ ꯅꯣꯡꯗꯣ ꯅꯨꯡꯉꯥꯏꯇꯕꯒꯤ꯫
ꯅꯣꯡ ꯆꯨꯕ꯭ꯔꯥ?
ꯑꯁꯤꯗꯤ ꯑꯗꯨꯝ ꯅꯣꯡ ꯆꯨꯑꯦ ꯍꯧꯖꯤꯛꯗ ꯈꯔ ꯐꯔꯦ ꯑꯗꯨꯕꯨꯀꯣ ꯅꯨꯡꯊꯤꯟꯗ ꯅꯨꯡꯗꯥꯡ ꯑꯦ ꯑꯌꯨꯛꯗ ꯅꯨꯡꯗꯥꯡꯗ ꯑꯗꯨꯝ ꯅꯣꯡꯆꯨꯕꯅꯦꯕ꯫
ꯌꯥꯝ ꯐꯩꯅꯦ ꯈꯣꯏꯗꯤꯗꯤ ꯅꯣꯡ ꯐꯥꯎ ꯆꯨꯗꯕꯒꯤ ꯂꯣꯏꯔꯦꯅꯦ ꯁꯤ ꯃꯐꯝꯁꯦ꯫
ꯅꯣꯡ ꯆꯨꯕꯗꯣ ꯑꯩ ꯐꯤꯔꯣꯜꯁꯤꯡꯗꯣ ꯂꯩꯇ꯭ꯔꯦ ꯑꯗꯨꯝ ꯆꯣꯠꯂꯒ
ꯅꯣꯡ ꯐꯥꯎ ꯆꯨꯨꯗꯦ ꯁꯤꯗꯗꯤ ꯅꯣꯡ ꯆꯨꯒꯗ꯭ꯔꯥ ꯍꯥꯏꯅ ꯑꯩꯈꯣꯏꯗꯤ ꯅꯣꯡ ꯆꯨꯔꯗꯤ ꯐꯅꯤꯀꯣ ꯍꯥꯏꯅ ꯈꯜꯂꯒ ꯂꯩ ꯕ ꯅꯣꯡꯐꯧ ꯆꯨꯗꯦ ꯅꯣꯛꯄꯨ ꯅꯣꯛꯅꯤꯡ ꯉꯦ꯫
ꯐꯖꯅ ꯊꯣꯛꯄ ꯃꯥꯜꯂꯦ ꯉꯁꯤ
ꯑꯁ ꯑ ꯑ ꯑꯍꯣꯏ ꯑꯁꯤꯗꯁꯨ ꯅꯨꯡꯁꯥ ꯊꯧꯔꯝꯅꯦ ꯑꯩꯈꯣꯏ ꯕꯖꯥꯔ ꯆꯠꯄ ꯀꯥꯟꯗꯗꯤ ꯍꯥꯏꯕꯗꯤ ꯅꯨꯡꯁꯤꯠ ꯁꯤꯠꯄꯅꯤꯅ ꯅꯨꯡꯉꯥꯏ꯫
ꯑꯣ
ꯉꯁꯤꯁꯦ ꯕꯔꯥ ꯌꯦꯡꯕ ꯆꯠꯄꯅꯦꯕ꯫ ꯔꯦꯟꯗꯣ ꯑꯁ ꯀꯣꯏꯊꯤ ꯊꯤꯔꯒ ꯀꯩꯅꯣ ꯋꯥꯕꯗꯣ ꯋꯥꯕꯗꯣ!
ꯀꯥꯏꯗ ꯊꯤꯕ ꯅꯣꯏꯗꯤ?
ꯑꯁꯤ ꯑꯣꯔꯤꯄꯣꯛ ꯃꯇꯥꯡꯗꯁꯨ ꯑꯁꯤ ꯏꯃꯥꯟꯅꯕꯤ ꯑꯃ ꯂꯩꯅ ꯑꯩꯈꯣꯏꯒꯤ ꯏꯃꯥꯟꯅꯕꯤꯗꯣ ꯃꯣꯏꯒꯤ ꯂꯩꯀꯥꯏꯁꯨ ꯌꯦꯡ ꯪꯉꯦ ꯑꯗꯨꯒ ꯑꯁꯤ ꯊꯥꯡꯃꯩꯕꯟ ꯖꯒꯥꯁꯤ ꯑꯁ ꯂꯣꯏꯅ ꯌꯦꯡꯉꯅꯤꯗ ꯑꯗꯨꯝ ꯃꯆꯤꯠ ꯃꯆꯤꯠ ꯆꯠꯂꯒꯀꯣ ꯌꯦꯡꯕꯅꯦꯕ ꯈꯔꯅ ꯂꯩꯌꯦ ꯍꯥꯏꯔꯁꯨ ꯍꯣꯏ ꯂꯩꯗꯤ ꯂꯩꯕ ꯈꯔꯅ ꯌꯥꯝ ꯇꯥꯡꯕ ꯈꯔꯅ ꯀꯩ ꯍꯥꯏꯗꯣꯏ ꯅꯨꯞ ꯄꯤ ꯈꯥꯒ ꯊꯝꯕ ꯈꯔꯅ ꯅꯨꯄꯥꯒ ꯑꯗꯨꯝ ꯊꯝꯕꯁꯨ ꯌꯥꯎꯋꯦ ꯑꯗꯨ ꯑꯣꯏꯔꯁꯨ ꯑ ꯀꯩ ꯍꯥꯏꯗꯣꯏꯔꯥ ꯑꯁ ꯑꯃꯨꯛꯀ ꯌꯨꯝꯗꯣ ꯌꯥꯝ ꯔꯨꯝꯗꯣ ꯄꯤꯛꯑꯒ ꯀꯣ ꯁꯥꯒꯗꯕ ꯔꯨꯝꯗꯣ ꯑꯗꯨꯃꯥꯏꯟ ꯇꯧꯕ ꯑꯗꯨꯒꯤ ꯄꯥꯕ ꯈꯪꯗꯦ ꯍꯌꯦꯡ ꯈꯣꯏ ꯌꯦꯡꯕ ꯆꯠꯁꯤꯔ ꯍꯥꯏꯅ ꯈꯟꯗꯤ ꯈꯟꯕꯅꯤ ꯑꯩꯈꯣꯏ ꯅꯦ ꯑꯃꯥꯁꯤ ꯑ ꯃꯥꯁꯨ ꯅꯥꯔꯒ ꯁꯤꯇꯤꯝꯐꯥꯜꯗ ꯂꯩꯕ ꯑꯗꯨꯒ ꯃꯣꯏꯁꯦ ꯃꯣꯏꯒꯤ ꯔꯣꯝꯁꯨ ꯑꯃ ꯑꯗꯨꯒ ꯁꯤ ꯏꯅꯥꯎꯅꯨꯄꯤ ꯑꯗꯨꯒ ꯏꯅꯥꯎꯅꯨꯄꯥ ꯃꯣꯏꯅꯤꯒꯤ ꯔꯣꯝꯁꯨ ꯑꯃ ꯂꯧꯏ ꯍꯥꯏꯕ ꯑꯗꯨꯝ ꯅꯛꯑꯔꯀꯣ ꯊꯝꯅꯤꯡꯉꯥꯏ ꯂꯩꯅꯤꯡꯉꯥꯏ ꯑꯗꯨꯃꯥꯏꯅ ꯌꯦꯡꯗꯤ ꯌꯦꯡꯕꯅꯦꯕ ꯑꯗꯨꯝ ꯐꯪꯗꯦꯗ
ꯑꯁ ꯍꯧꯖꯤꯛꯀꯥꯟꯁꯦ ꯔꯦꯟ ꯊꯤꯕꯁꯨ ꯋꯥꯕ ꯃꯥꯜꯂꯦꯍꯦ
ꯌꯥꯝ ꯋꯥꯏꯌꯦꯕ ꯑꯁ ꯑꯗꯣ ꯍꯧꯖꯤꯛ ꯈꯛꯇ ꯑꯃꯨꯛꯀ ꯀꯣꯜ ꯇꯧꯔꯛꯑꯦ ꯁꯤ ꯑꯩꯈꯣꯏ ꯏꯃꯥꯟꯅꯕꯤꯗꯣ ꯀꯣꯜ ꯇꯧꯔꯒ ꯍꯥꯏꯔꯛꯑꯦ ꯃꯐꯝ ꯑꯃꯗ ꯌꯦꯡꯕ ꯆꯠꯂꯣ ꯑꯗꯨ ꯍꯥꯏꯔꯒ ꯑꯩꯁꯦ ꯁꯪꯗ꯭ꯔꯦ ꯑꯗꯣ ꯍꯌꯦꯡ ꯑꯩ ꯗꯥꯗꯥ ꯑꯃ ꯁꯤꯗ ꯔꯤꯝꯁꯇ ꯂꯩꯕꯅ ꯑꯗꯨ ꯗꯥꯗꯥꯗ ꯌꯦꯡꯍꯟꯒꯦ ꯍꯥꯏꯅ ꯍꯥꯏꯈꯤꯕꯅꯤ
ꯑꯣ
ꯇꯤ ꯁꯤꯗ ꯏꯁꯤꯡ ꯌꯥꯎꯗꯕꯒꯤ ꯑꯩꯈꯣꯏ ꯏꯃꯥꯟꯅꯕꯤꯗ ꯂꯥꯛꯑꯒ ꯏꯁꯤꯡ ꯏꯔꯨꯕꯅꯤꯅꯦ ꯉꯁꯥꯏꯗꯣ
ꯉꯔꯥꯡ ꯏꯔꯨꯗꯦꯕ ꯑꯗꯨꯒꯤ
ꯑꯩꯈꯣꯏꯒꯤ ꯔꯦꯟ ꯃꯐꯝꯗꯣ ꯌꯥꯝ ꯅꯤꯡꯁꯤꯡꯉꯤꯍꯦ ꯇꯤꯒꯤ ꯏꯔꯨꯕꯗꯣ
ꯃꯣꯏꯗꯣ ꯏꯆꯤꯛ ꯆꯤꯛꯑꯦ ꯍꯥꯏꯑꯦ ꯃꯤ ꯃꯤ ꯂꯩꯇꯕꯒꯤ ꯑꯩꯈꯣꯏ ꯂꯩꯇꯕꯒꯤ ꯏꯆꯤꯛ ꯆꯤꯛꯑꯦ ꯍꯥꯏꯌꯦ
ꯍꯣꯏ ꯃꯣꯏ ꯑꯇꯩꯁꯨ ꯂꯥꯛꯇꯕ ꯃꯥꯜꯂꯦꯀꯣ ꯈꯨꯟꯗꯒꯤ ꯀꯔꯤ ꯑꯗꯨꯝ ꯂꯥꯛꯇꯕ ꯃꯥꯜꯂꯦ
ꯎꯝ
ꯉꯁꯤꯁꯨ ꯀꯩꯅꯣ ꯑ ꯃꯣꯏꯒꯤ ꯃꯅꯥꯎꯅꯨꯄꯥ ꯑꯃꯗꯣ
ꯎꯝ
ꯑꯗꯨꯒ ꯃꯣꯏ ꯑꯅꯤꯁꯨ ꯆꯠꯈ꯭ꯔꯦ ꯍꯥꯏꯌꯦ ꯑꯗꯨꯒꯤ ꯐꯖꯅ ꯏꯆꯤꯛ ꯆꯤꯛꯂꯝꯒꯅꯤ ꯃꯣꯏꯗꯣ
ꯂꯩꯕ ꯅꯨꯡꯉꯥꯏꯔꯝꯔꯣꯏ ꯑꯗꯨꯗꯤ
ꯑꯩꯒꯤ ꯗꯥꯗꯥꯗꯤ ꯆꯥꯛ ꯊꯣꯡꯅꯤꯡꯉꯥꯏ ꯇꯥꯟꯕꯒꯤ ꯀꯩꯅꯣ ꯑ
ꯑꯣꯏ ꯂꯥꯛꯑꯦ ꯍꯥꯏ ꯂꯥꯛꯑꯦ ꯍꯥꯏ ꯉꯁꯥꯏꯗꯣ ꯑꯩꯒ ꯍꯪꯕꯅꯦꯕ ꯑꯁ ꯃꯊꯟꯗ ꯂꯩꯕꯒꯤ ꯆꯥꯛ ꯊꯣꯡꯅꯤꯡꯗꯕ ꯃꯥꯜꯂꯦꯀꯣ ꯑꯩꯅ ꯍꯥꯏ ꯀꯩꯕ ꯑꯗꯨꯒꯤ ꯑꯣꯏꯕ ꯃꯥꯜꯂꯦ ꯍꯥꯏꯅ ꯍꯥꯏꯔꯛꯄ
ꯇꯟꯕ ꯃꯥꯜꯂꯦ
ꯅꯦꯜ ꯀꯠꯇꯔ ꯌꯥꯎꯕꯔ ꯈꯨꯖꯤꯟꯁꯦ ꯑꯁ ꯌꯥꯝ ꯁꯥꯡꯈ꯭ꯔꯦ ꯑꯩꯁꯦ ꯃꯩꯗꯤ ꯂꯥꯛꯄ꯭ꯔꯣ
ꯃꯩ ꯂꯥꯛꯑꯦ ꯍꯣꯏ ꯃꯩꯗꯤ ꯐꯖꯅ ꯂꯥꯛꯑꯦ
ꯉꯔꯥꯡ ꯉꯔꯥꯡꯂꯣ ꯎꯝ ꯅꯣꯡ ꯆꯨꯔꯁꯨ ꯑꯗꯨꯝ ꯃꯩ ꯂꯥꯛꯑꯦ ꯁꯤꯗ ꯉꯔꯥꯡꯗꯤ ꯈꯔ ꯀꯩꯅꯣ ꯇꯧꯋꯦ ꯑꯗꯨꯕꯨ ꯑꯗꯨꯝ ꯂꯥꯛꯑꯦꯃꯣꯀꯣ
ꯁꯤꯡꯖꯨꯒꯨꯝꯕ ꯆꯥꯕ ꯆꯥꯠ
ꯍꯨꯡ ꯉꯁꯤ ꯁꯤꯡꯖꯨ ꯆꯥꯏꯌꯦ ꯁꯤꯡꯖꯨꯒ ꯄꯨꯔꯤ ꯁꯦꯝꯂꯒ ꯆꯥꯏꯌꯦ ꯉꯁꯤ
ꯑꯁ ꯍꯥꯎꯏꯅꯦ ꯀꯅꯥ ꯀꯅꯥ ꯂꯥꯛꯄ꯭ꯔꯥꯅ ꯃꯤ ꯌꯥꯝ ꯂꯥꯛꯄ꯭ꯔꯥ ꯅꯠꯇꯒꯅ ꯈ꯭ꯋꯥꯏ ꯈꯥꯎꯗꯣꯏꯔꯑꯣ
ꯑꯣ ꯏꯆꯦꯒ ꯏꯆꯦꯒꯤ ꯏꯃꯥꯒ ꯃꯅꯥꯎꯅꯨꯄꯤ ꯗꯗꯥꯒ ꯗꯗꯥꯒꯒꯤ ꯗꯥꯒꯤ ꯅꯨꯄꯤ ꯑꯩꯈꯣꯏ ꯆꯥꯏ ꯀꯩꯅꯣ ꯑꯩꯈꯣꯏ ꯑꯩꯁꯤ ꯏꯃꯥꯟꯅꯕꯤꯕꯨ ꯂꯥꯛꯑꯣ ꯍꯥꯏꯔꯒꯀꯣ ꯃꯥꯗꯣ ꯑꯣꯀꯤ ꯆꯥ ꯄꯤꯕ ꯆꯂꯦ ꯎꯝ ꯑꯣꯀ ꯆꯥ ꯄꯤꯕ ꯆꯠꯈ꯭ꯔꯦꯕ ꯑꯗꯨꯒꯤ
ꯉꯁꯥꯏ ꯀꯣꯜ ꯇꯧꯔꯛꯄꯅꯦꯕ ꯑꯩ ꯑꯗꯨ ꯌꯥꯗꯦ ꯍꯥꯏꯕꯒꯤ
ꯎꯝ
ꯃꯥꯒꯤ ꯅꯨꯄꯥꯒ ꯌꯥꯝ ꯕꯤꯗꯤꯑꯣ ꯊꯒꯥꯠꯂꯒ ꯂꯩ
ꯑꯗꯨꯗꯣ ꯑꯩ ꯎ ꯈꯪꯗꯧꯅꯦ ꯏꯆꯦꯗ ꯌꯦꯡꯉꯒ ꯂꯩꯕ ꯑꯗꯨ ꯌꯦꯡꯉꯒ ꯂꯩ ꯅꯈꯣꯏꯅꯤ
ꯄꯨꯔꯥ ꯐꯥꯒꯤ ꯇꯥꯔꯒ ꯀꯣꯃꯦꯗꯤ ꯇꯧꯔꯒ ꯂꯩꯔꯦꯅꯦ
ꯑꯍꯣ ꯏꯆꯦꯅ ꯑꯣꯏ ꯑꯁꯤ ꯃꯥꯒꯤ ꯅꯨꯄꯥꯕꯨ ꯑꯁ ꯀꯩꯅꯣ ꯃꯥꯒꯤ ꯑꯉꯥꯡ ꯃꯥꯜꯂꯦꯍꯦ ꯍꯥꯏꯔ ꯀꯣ ꯃꯆꯟꯅꯨꯄꯤ ꯃꯥꯜꯂꯦ ꯃꯁꯛꯇꯣ ꯍꯥꯏꯌꯦ
ꯅꯣꯛꯄꯗ ꯎꯏꯌꯦ ꯃꯈꯣꯏ ꯑꯅꯤꯁꯦ
ꯑꯃꯗꯨꯁꯨ ꯀꯟꯅ ꯇꯧꯔꯤ
ꯆꯄꯦꯡ ꯆꯥꯄꯦꯡ ꯉꯥꯡꯉꯒ ꯂꯩꯕ ꯃꯥꯜꯂꯦ ꯑꯗꯨꯒꯤꯅꯦꯕ ꯏꯁꯄꯤꯀꯔ ꯑꯣꯏꯅ ꯀꯩꯅꯣ ꯑꯣꯏꯔꯦ ꯍꯥꯏꯕꯗꯨ
ꯐꯖꯅꯗꯤ ꯉꯥꯡꯔꯝꯒꯅꯦꯕ
ꯉꯥꯡꯕ ꯃꯥꯂꯦ
ꯑꯗꯨꯒꯤꯅꯦ ꯍꯥꯏꯔꯒ ꯂꯩꯕꯗꯣ
ꯍꯨꯝ
ꯎꯗ꯭ꯔꯦ ꯑꯃ ꯐꯥꯎ ꯃꯣꯏꯕꯨ ꯍꯥꯏꯕꯗꯤ ꯅꯪ ꯌꯨꯝ ꯂꯥꯛꯄꯒ
ꯎꯗꯔꯤꯌꯦ ꯍꯣꯌ ꯎꯗꯔꯤꯌꯦ ꯂꯥꯛꯇꯦ ꯊꯕꯛ ꯌꯥꯝ ꯆꯤꯅꯤꯅ ꯃꯥꯗꯣ ꯍꯧꯖꯤꯛ
ꯎꯝ ꯑꯗꯨꯁꯨ ꯑꯣꯏꯔꯝꯒꯅꯤ
ꯎꯝ ꯑꯣꯒꯤ ꯆꯥꯛ ꯄꯤꯕ ꯀꯩ ꯀꯩꯅꯣ ꯑꯗꯨ ꯑꯗꯨꯗ ꯆꯠꯂꯗꯤ ꯑꯗꯨꯝ ꯀꯨꯏꯅ ꯂꯩꯕ ꯃꯥꯜꯂꯦꯕ ꯃꯥꯗꯣ
ꯄꯩꯁꯥ ꯂꯥꯛꯄꯅꯤꯅ ꯑꯗꯨꯒꯤꯅꯦ ꯂꯩꯕꯨꯗꯤ ꯅꯨꯡꯉꯥꯏꯕ꯭ꯔꯣ ꯈꯨꯟꯗ ꯀꯃꯥꯏꯅ ꯇꯧꯒꯦ ꯇꯥꯕ꯭ꯔꯣ
ꯍꯜꯂꯣ
ꯇꯥꯕꯔꯣ ꯎꯟ ꯇꯥꯗꯕ꯭ꯔꯣ
ꯅꯪꯒꯤ ꯅꯤꯋꯥꯔꯛꯇꯣ ꯆꯞꯄ ꯃꯥꯂꯦ ꯍꯧꯖꯤꯛꯀꯤꯗꯣ
ꯑꯩꯗꯤ ꯇꯥꯕ꯭ꯔꯣ ꯇꯥꯕ꯭ꯔꯣ ꯍꯥꯏꯔꯒ ꯂꯩꯕ ꯅꯣꯏ ꯍꯩꯅꯒꯨꯝꯕꯨꯗꯤ ꯄꯥꯟꯗꯕ꯭ꯔꯣ
ꯅꯪꯒꯤꯅꯦ
ꯅꯪ ꯒꯤꯁꯨ ꯆꯞꯄꯦ ꯑꯃꯨꯛꯀꯥ ꯇꯧꯔꯛꯑꯣꯅꯦ ꯑꯩ ꯊꯝꯃꯦ
ꯇꯥꯗꯕ꯭ꯔꯣ ꯍꯧꯖꯤꯛ
ꯑꯃꯛꯒ ꯇꯧꯔꯛꯎꯕ
ꯇꯥꯏꯌꯦ
ꯑꯃꯨꯛꯀꯥ ꯇꯧ꯭ꯔꯛꯑꯣ
ꯇꯥꯕ ꯅꯠꯇ꯭ꯔꯣ
ꯑꯗꯣ ꯑꯩ ꯊꯝꯃꯒꯦ ꯑꯃꯨꯛꯀ ꯇꯧꯔꯛꯑꯣ
ꯑꯣ ꯍꯣ